ꯍꯜꯂꯣ
ꯏꯕꯦꯃꯥ ꯀꯃꯥꯏꯟ ꯀꯃꯥꯏꯟ ꯂꯩꯔꯤꯒꯦ ꯅꯪꯕꯣ
ꯑꯗꯨꯝ ꯂꯩꯅꯦ ꯄꯥꯜꯂꯤꯗꯨꯅꯤ ꯑꯗꯨꯝ ꯌꯥꯅ ꯌꯥꯅꯕ ꯅꯣꯏꯗꯤ ꯅꯨꯡꯉꯥꯏꯔꯤꯕ꯭ꯔꯣ ꯎꯝ ꯀꯩ ꯍꯥꯏꯒꯦ ꯅꯪ ꯀꯣꯜ ꯇꯧꯔꯛꯄꯀꯣ
ꯑꯩꯁꯦ ꯅꯪꯉꯣꯟꯗ ꯀꯩꯅꯣꯝ ꯍꯪꯒꯦꯅ ꯇꯧꯔꯛꯄꯅꯤꯅꯦ ꯏꯁꯨ ꯏꯀꯥꯏꯔꯕꯅꯤ ꯌꯥꯝꯅ ꯅꯪꯉꯣꯟꯗ ꯍꯪꯗꯣꯏꯁꯦ
ꯋꯥꯁꯦ ꯍꯥꯏꯗ꯭ꯔꯤꯉꯩꯗ ꯏꯀꯥꯏꯈ꯭ꯔꯦꯅꯦ ꯊꯧꯔꯤꯁꯦ ꯀꯅꯥꯝꯒ ꯂꯩꯇꯦꯀꯣ ꯁ꯭ꯋꯥꯏꯗꯅꯦ ꯑꯗꯨꯝ ꯍꯥꯏꯔꯛꯑꯣ ꯏꯀꯥꯏꯗ꯭ꯔꯁꯨ ꯌꯥꯅꯤ
ꯑꯁꯌꯥꯝ ꯀꯨꯏꯕꯗꯨꯗꯤ ꯐꯣꯟ ꯇꯧꯔꯛꯇꯦ ꯑꯗꯨꯒ ꯃꯥꯅ ꯀꯥꯟꯅꯔꯝꯗꯥꯏꯗ ꯐꯣꯟ ꯇꯧꯔꯛꯏ ꯀꯥꯏꯅ ꯍꯥꯏꯔꯛꯑꯗꯤ ꯀꯃꯥꯏꯅ ꯇꯧꯅꯤ ꯅꯪꯅ
ꯑ ꯍꯥꯏꯔꯑꯒꯅ ꯍꯥꯏꯔꯛꯑꯦ ꯀꯩꯗꯧꯔꯒꯦ ꯍꯥꯏꯔꯒꯅ ꯍꯦꯛ ꯊꯝꯈ꯭ꯔꯣ ꯅꯪꯒꯤ ꯀꯥꯏ ꯔꯒ ꯎꯝ ꯍꯥꯏꯔꯛꯄꯔꯥ ꯍꯥꯏꯔꯛꯇꯕꯔꯥ ꯌꯦꯡꯉꯁꯤꯅꯦ ꯅꯪꯒꯤ ꯋꯥꯗꯣ ꯍꯥꯏꯔꯛꯑꯣꯅꯦꯁꯦ ꯑꯩ
ꯑꯩꯖꯦ ꯍꯟꯗꯛꯁꯦ ꯈꯨꯗꯣꯡ ꯈꯔ ꯆꯥꯗ꯭ꯔꯦ
ꯑꯥ
ꯄꯩꯁꯥꯒꯨꯝ ꯈꯔ ꯍꯦꯟ ꯑꯍꯦꯟꯕ ꯂꯩꯒꯗ꯭ꯔꯥꯅ ꯍꯪꯒꯦꯅ ꯇꯧꯔꯛꯏꯅꯤꯅꯦ
ꯑꯣ ꯂꯨꯄꯥ ꯀꯌꯥꯃꯨꯛꯀꯤꯅꯣ
ꯌꯥꯝꯕꯕꯨꯗꯤ ꯅꯠꯇꯦꯗ ꯀꯨꯟ ꯀꯨꯟꯊ꯭ꯔꯥꯃꯨꯛ ꯂꯩꯒꯗ꯭ꯔꯣ
ꯎꯝ ꯑꯗꯨꯗꯤꯅꯦ ꯑꯩꯉꯣꯟꯗ ꯁꯨꯗꯧ ꯃꯥꯟꯗ꯭ꯔꯦ ꯑꯗꯣ ꯈꯔꯕꯨꯗꯤ ꯂꯩꯅꯦꯕꯀꯣ ꯇꯔꯥꯃꯨꯛ ꯀꯩꯃꯨꯛꯄꯨꯗꯤ ꯂꯩꯅꯦꯕꯀꯣ ꯇꯔꯥ ꯈ ꯍꯦꯟꯗꯣꯛ ꯍꯦꯟꯖꯤꯟꯕꯨꯗꯤ ꯑꯗꯣ ꯑꯩꯁꯨ ꯂꯩꯗꯤ ꯂꯩꯔꯝꯕꯅꯦꯕꯅꯦ ꯑꯗꯅꯦ ꯍꯧꯖꯤꯛꯀꯥꯟꯁꯦ ꯑꯅꯥ ꯑꯌꯦꯛ ꯌꯥꯝꯅ ꯀꯨꯡꯕꯁꯤꯗꯅꯦ ꯅꯥꯔꯦꯒ ꯌꯦꯛꯑꯦꯒꯅ ꯂꯧꯅꯒꯤꯕ ꯌꯥꯎꯕ ꯑꯗꯨꯅꯅꯤꯅꯦ ꯑꯗꯣ ꯀꯩꯅꯣ ꯇꯧꯁꯤ ꯅꯪ ꯗꯔꯀꯥꯔ ꯂꯩꯔꯒꯕꯣ ꯑ ꯑꯩꯈꯣꯏꯒꯤ ꯑꯗꯨꯝ ꯄꯩꯁꯥ ꯂꯧꯊꯣꯛ ꯂꯧꯁꯤꯟ ꯇꯧꯕ ꯏꯆꯦ ꯂꯩꯌꯦ ꯃꯣꯏ ꯄꯩꯁꯥ ꯆꯥꯎꯅ ꯆꯥꯎꯅ ꯇꯧꯕ ꯑꯗꯨꯗ ꯑꯣ ꯍꯥꯏꯅꯔ ꯂꯣꯏꯔꯒꯗꯧꯣꯒꯦ ꯅꯪ ꯌꯥꯝ ꯗꯔꯀꯥꯔ ꯇꯥꯔꯒꯅ
ꯑꯗꯨ ꯁꯦꯟꯗꯣꯏ ꯍꯨꯟꯕꯤꯔꯣ
ꯑꯥ ꯁꯦꯟꯗꯣꯏꯁꯦ ꯑꯗꯨꯕꯨꯗꯤꯅꯦ ꯑꯩꯒꯤꯅꯦ ꯍꯥꯏꯔꯒ ꯂꯧꯔ ꯂꯣꯏꯔꯦꯗ ꯑꯩꯈꯣꯏꯗ ꯉꯥꯏꯊꯟꯇ ꯂꯧꯅꯕ ꯏꯆꯦꯅꯦꯕꯀꯣ ꯗꯨꯀꯥꯟꯒꯤ ꯑꯩꯈꯣꯏꯒꯤ ꯄꯣꯠ ꯆꯩ ꯂꯧꯊꯣꯛ ꯂꯧꯁꯤꯟꯒ ꯇꯧꯅꯕ ꯏꯆꯦꯅꯦꯕꯀꯣ ꯑꯗꯨꯅ ꯑꯗꯨꯝ ꯄꯩꯁꯥꯗꯣ ꯌꯥꯝꯅ ꯀꯩꯁꯨ ꯑꯇꯩꯗ ꯂꯧꯕ ꯑꯗꯨꯃꯥꯏꯅ ꯌꯥꯝꯅ ꯂꯧꯔꯣꯏꯗ ꯀꯩꯁꯨ ꯑꯇꯩꯒꯤꯗꯤ ꯍꯧꯖꯤꯛꯁꯦ ꯄꯣꯠ ꯌꯥꯎꯗ꯭ꯔꯗꯤꯅꯦꯨꯝ ꯃꯔꯤ ꯑꯗꯨꯝ ꯑꯍꯨꯝꯒꯤ ꯖꯤꯗꯤ ꯌꯥꯝꯅ ꯇꯥꯡꯅ ꯑꯗꯨꯝ ꯊꯣꯛꯑꯕꯅꯤꯅꯦ ꯄꯣꯠ ꯐꯥꯎ ꯄꯣꯠ ꯌꯥꯎꯕꯗꯐꯥꯎꯕ ꯑꯄꯨꯕꯗꯤ ꯑꯗꯨꯝ ꯂꯧꯅꯔꯗ꯭ꯔꯥ ꯗꯣ ꯍꯧꯖꯤꯛꯀꯥꯟꯖꯤꯗꯤ ꯄꯣꯠ ꯆꯩ ꯇꯥꯡꯉꯦꯅ
ꯑꯣꯏ ꯂꯧꯕꯝꯕꯨꯗꯤ ꯂꯩꯌꯦꯕꯀꯣ ꯑꯁꯣꯝꯗꯁꯨ ꯑꯃ ꯃꯣꯏꯗ ꯌꯥꯝ ꯁꯦꯟꯗꯣꯏꯗꯣ ꯌꯥꯝ ꯆꯥꯎꯃꯟꯒꯤꯗꯅ ꯑꯩꯖꯦ ꯍꯨꯟꯕ ꯉꯝꯃꯣꯏꯗ꯭ꯔꯅ ꯍꯥꯏꯕ
ꯑꯥ ꯆꯨꯝꯃꯤꯍꯦ ꯑꯗꯨꯗꯤ ꯌꯦꯡꯉ ꯂꯧꯍꯧꯗ ꯌꯥꯄꯣꯠꯇꯦꯁꯦꯟꯗꯣꯏꯗꯅꯦ ꯄꯩꯁꯥ ꯈꯔ ꯂꯩꯇꯦꯅ ꯄꯨꯔꯨꯕ꯭ꯔꯕꯨꯅꯦ ꯁꯦꯟꯗꯣꯏ ꯍꯨꯟꯅꯕ ꯑꯃꯨꯛ ꯄꯨꯕ ꯖꯨ ꯌꯥꯎꯅꯔꯤꯅꯤ ꯏꯕꯦꯝꯃ ꯑꯗꯨꯅ ꯄꯨꯔꯝꯗꯥꯏꯗꯅꯦ ꯈꯔꯖꯨ ꯌꯦꯡꯍꯧꯗ ꯌꯥꯄꯣꯇꯦ ꯉꯥꯛꯇꯪꯗꯨꯒꯤ ꯑꯆꯤꯟꯕꯗꯨꯅꯗꯤꯅꯦ ꯑꯁ ꯍꯣꯏ ꯍꯣꯏ ꯍꯨꯜꯂꯛꯑꯒꯦ ꯌꯥꯔꯅꯤ ꯍꯥꯏꯔꯒ ꯄꯨꯗꯣꯏꯅꯦꯕ ꯈꯪꯕ꯭ꯔꯥ ꯑꯈꯣꯏꯖꯨ ꯉꯥꯏꯔꯦ ꯑꯗꯩꯒ ꯀꯣꯟꯅꯗꯤ ꯑꯃ ꯄꯩꯁꯥꯗꯣ ꯁꯨꯝ ꯍꯨꯜꯂꯛꯑꯒꯗꯤ ꯊꯥ ꯈꯨꯗꯤꯡꯒꯤꯅꯤꯗꯣ ꯑꯃꯨꯛ ꯃꯨꯛ ꯍꯨꯜꯂꯒ ꯇꯣꯛꯄꯁꯨ ꯅꯠꯇꯦ
ꯍꯣꯏꯅꯦ
ꯑꯗꯨꯅꯅꯦ ꯑꯈꯣꯏ ꯉꯝꯅꯔꯛꯇꯗꯅ ꯃꯤ ꯌꯥꯝ ꯋꯥꯅꯩ ꯏꯕꯦꯝꯃ ꯌꯦꯡꯉꯒ ꯇꯝꯃꯣ ꯈꯔ ꯈꯔ
ꯍꯟꯇꯛꯁꯦ ꯄꯩꯁꯥ ꯈꯔ ꯄꯨꯊꯔꯦ ꯗꯨꯀꯥꯟꯒꯤꯗꯣ
ꯑꯥ
ꯑꯗꯨꯗꯨꯒꯤꯅꯦ ꯑꯩꯅ ꯅꯪꯉꯣꯟꯗ ꯍꯪꯉꯛꯏꯁꯦ
ꯑꯣ ꯍꯣꯏꯅꯦ ꯍꯧꯖꯤꯛꯀꯥꯟꯖꯦ ꯄꯣꯠ ꯅꯨꯡꯁꯨ ꯀꯌꯥ ꯏꯁꯤꯠ ꯁꯤꯠꯇꯦ ꯗꯨꯀꯥꯟ ꯅꯨꯡꯒꯥꯟ ꯇꯧꯏꯖꯦ ꯈꯣꯏꯁꯨꯅꯤ ꯀꯩꯏꯝꯕꯧꯕ ꯄꯣꯠꯆꯩꯒꯖꯦ ꯁꯤꯠꯄ ꯖꯥꯠ ꯅꯠꯇꯦ ꯅꯣꯏꯖꯨ ꯀꯩꯅꯣ ꯇꯧꯔꯝꯃꯣꯏ ꯅꯣꯏꯖꯨ ꯁꯤꯠꯂꯝꯃꯣꯏ ꯈꯣꯏꯇꯪ ꯅꯠꯇꯦ ꯇꯦ ꯃꯤꯖꯦ ꯍꯧꯖꯤꯛꯀꯥꯟꯖꯦ ꯄꯩꯁꯥ ꯄꯥꯏꯅꯗꯕꯅꯤꯅꯅꯦ ꯄꯣꯠ ꯆꯩ ꯂꯩꯗꯦꯕ ꯀꯩꯁꯨ
ꯎꯝ ꯄꯣꯠ ꯆꯩꯩꯍꯨꯏ ꯌꯥꯝ ꯇꯥꯡꯈꯠꯂꯦ ꯑꯗꯨꯗꯨꯒꯤ ꯄꯣꯠ ꯐꯪꯉꯤꯒ ꯐꯪꯗꯦꯒ ꯇꯧꯗꯅꯅꯦ ꯄꯣꯠꯁꯦ ꯃꯌꯥꯝ ꯇꯥꯡꯈꯠꯂꯦ ꯀ꯭ꯋꯥ ꯌꯣꯜꯂꯤꯖꯤꯖꯨ ꯀ꯭ꯋꯥꯖꯦ ꯌꯣꯟꯕ ꯉꯝꯗ꯭ꯔꯦ ꯀꯋ꯭ꯥ ꯃꯅꯥ ꯑꯥꯖꯤꯗꯒꯅꯦ ꯄꯨꯊꯕꯗ ꯐꯪꯕꯨꯗꯤ ꯐꯪꯉꯦꯕ ꯑꯗꯨꯝ ꯑꯁ ꯗꯨꯀꯥꯟ ꯃꯞ ꯗꯨꯀꯥꯟ ꯐꯝꯃꯤꯕꯖꯤꯡꯖꯤꯅ ꯍꯥꯏꯗꯤ ꯈꯔ ꯒꯔ ꯆꯥꯎꯅ ꯐꯝꯃꯤꯕ ꯖꯤꯡꯖꯤꯅ ꯇꯧꯔꯤꯖꯦ ꯁꯥꯟꯅꯔꯤꯅꯤꯗ ꯃꯣꯏꯅ ꯇꯧꯔꯤꯖꯦ
ꯃꯥꯅꯤ ꯃꯥꯅꯤ ꯇꯦꯛ ꯇꯦꯛ ꯐꯝꯖꯕ ꯑꯈꯣꯏꯅ ꯃꯨꯠꯄ ꯃꯣꯏꯅ ꯁꯨꯝ ꯍꯧꯒꯠꯈꯤꯕ ꯑꯈꯣꯏꯗꯩ ꯁꯥꯟꯅꯔꯒ ꯃꯤꯒꯤ ꯏꯆꯨꯞꯄꯒ ꯇꯧꯔꯤꯁꯦ
ꯏꯔꯥꯡ ꯂꯩꯇ꯭ꯔꯤꯉꯩꯗ ꯃꯣꯏꯅ ꯂꯧꯍꯧꯕ ꯄꯣꯠ ꯆꯩꯗꯣ ꯂꯩꯇ꯭ꯔꯦ ꯂꯩꯇ꯭ꯔꯦꯅ ꯍꯥꯏꯖꯤꯜꯂꯅꯤ ꯑꯗꯨꯒ ꯄꯨꯔꯥ ꯐꯪꯅꯗ꯭ꯔꯦꯅ ꯈꯪꯉꯀꯥꯟꯗ ꯃꯃꯟꯗꯣ ꯇꯥꯡꯅ ꯇꯥꯡꯅ ꯌꯣꯡꯊꯣꯛꯄ ꯑꯗꯨꯃꯥꯏꯅ ꯇꯧꯔꯀꯥꯟꯗꯗꯤ ꯑꯩꯈꯣꯏꯅ ꯂꯧꯕꯗꯗꯤ ꯑꯩꯈꯣꯏꯗꯤ ꯋꯥꯔꯦꯗꯣ
ꯃꯥꯅꯤ ꯃꯥꯅꯤ ꯀꯔꯕꯥꯔ ꯋꯥꯂꯥ ꯑꯆꯧ ꯑꯆꯧꯕ ꯕꯖꯥꯔ ꯃꯅꯨꯡꯗ ꯂꯩꯔꯤꯕ ꯑ ꯃꯌꯥꯡ ꯃꯔꯋꯥꯔꯤ ꯑꯆꯧ ꯑꯆꯧꯕꯖꯤꯡꯖꯤꯅ ꯂꯣꯏꯅ ꯄꯥꯏꯅꯤꯀꯣ ꯕꯖꯥꯔꯗꯒ ꯆꯠꯂꯗꯤꯅꯦꯛ ꯀꯞꯄꯨ ꯀꯞꯅꯤꯡꯉꯤ ꯑꯩꯗꯤ ꯑꯗꯨꯒꯨꯝꯕꯗꯣ ꯎꯔꯒ ꯑꯃ ꯃꯣꯏꯅ ꯂꯣꯏꯅ ꯄꯥꯏꯔꯤꯕꯅꯤ ꯈꯅꯥꯎꯁꯦ ꯃꯣꯏꯅ ꯄꯥꯏꯔꯒꯅꯤ ꯂꯩꯔꯤꯖꯦ ꯑꯈꯣꯏꯅ ꯌꯣꯜꯂꯤꯅꯦꯒ ꯇꯧꯏꯖꯦ ꯁꯨꯝ ꯌꯣꯜꯂꯤꯕ ꯍꯥꯏꯗꯨꯅꯤ
ꯎꯝꯅꯦ ꯑꯈꯣꯏ ꯑꯩꯁꯨꯅꯦ ꯍꯟꯇꯛꯅꯦ ꯄꯨꯊꯖꯔꯣꯏꯗꯕꯅꯦꯕ
ꯑꯥ
ꯀ꯭ꯋꯥ ꯃꯅꯥꯖꯦ ꯐꯪꯉꯤꯒ ꯐꯪꯗꯦꯒ ꯇꯧꯕ ꯍꯥꯏꯇꯥꯔꯦ
ꯑꯥ
ꯑꯗꯨꯒ ꯀ꯭ꯋꯥꯗꯤ ꯀ꯭ꯋꯥꯒꯤ ꯗꯨꯀꯥꯟ ꯃꯆꯥ ꯑꯃ ꯐꯝꯕꯅꯤꯅ ꯀ꯭ꯋꯥꯗꯤ ꯍꯥꯞ ꯇꯕ ꯌꯥꯗꯕꯅꯤꯅ ꯀ꯭ꯋꯥ ꯃꯅꯥꯖꯦ ꯇꯥꯡꯉꯦ ꯒꯩ ꯂꯧꯔꯒꯅꯦ ꯃꯅꯥꯖꯦ ꯑꯁꯤ ꯁꯦꯡꯗꯕ ꯃꯌꯥꯝ ꯌꯥꯎꯔꯝꯗꯅꯅꯦ
ꯑꯥ
ꯍꯥꯎꯇ꯭ꯔꯕꯒꯤ ꯑꯁ ꯃꯟ ꯃꯤꯅꯖꯨ ꯃꯅꯥꯗꯣ ꯄꯤꯛꯄꯒꯤ ꯀꯝꯄ꯭ꯂꯦꯟ ꯌꯥꯝ ꯆꯥꯕ
ꯑꯥ꯫
ꯑꯗꯨꯒꯤ ꯑꯗꯨꯝ ꯃꯥꯡꯒꯦꯔ ꯇꯣꯡꯒꯦꯔ ꯈꯔ ꯑꯗꯨꯝ__ ꯄꯪ ꯌꯣꯟꯗ ꯌꯣꯜꯂꯒꯦꯅ ꯈꯟꯕꯒꯤ꯫ ꯑꯗꯨꯝ ꯌꯣꯟꯊꯣꯛꯈ꯭ꯔꯦ ꯑꯗꯒꯤ ꯄꯠꯄ ꯈꯣꯠꯄꯁꯨ ꯃꯌꯥꯝ ꯌꯥꯎꯔꯛꯄ꯫
ꯎꯝ꯫
ꯑꯗꯩ ꯄꯨꯡ ꯃꯥꯡꯉꯦ ꯍ ꯃꯥꯡꯈ꯭ꯔꯦ ꯃꯔꯣꯟ ꯑꯃ__
ꯍꯥ ꯃꯡꯕꯥꯍꯦꯛ꯫ ꯍꯧꯈ꯭ꯔꯗꯤꯅꯦ ꯃꯔꯤ ꯃꯔꯤ ꯃꯔꯤ ꯃꯥꯡꯕꯅꯤ ꯄꯣꯠ ꯆꯩꯅ ꯃꯔꯣꯝ ꯇꯥꯡꯉꯤꯕ ꯑꯗꯒꯤ__ ꯁ꯭ꯋꯥꯏꯗ ꯀꯩꯗ ꯏꯝꯐꯥꯜꯗ ꯌꯣꯟꯅꯕꯁꯤꯗꯤ꯫ ꯇꯥꯡ ꯇꯥꯡꯅ ꯌꯣꯜꯂꯤ ꯄꯣꯠ ꯇꯥꯡꯉꯦ ꯍꯥꯏꯔꯒꯅꯦ ꯀ꯭ꯋꯥ ꯑꯃꯗ ꯌꯥꯡꯈꯩ ꯆꯥꯝꯃ ꯑꯗꯨꯝ ꯄꯤꯔ ꯌꯣꯟꯅꯤ ꯌꯥꯏ꯫ ꯅꯣꯏꯗꯤ ꯑꯗꯨꯋꯥꯏꯗ ꯇꯦꯛ ꯇꯦꯛ ꯌꯣꯟꯕꯗꯨꯗꯤ ꯑꯗꯨꯃꯥꯏꯅ ꯌꯣꯜꯂꯗꯤ ꯀꯅꯥꯅꯁꯨ ꯂꯩꯕꯤꯅꯤꯗꯣ꯫
ꯑꯗꯨꯅꯦ ꯀꯥꯏꯗꯒꯤ ꯂꯨꯄꯥ ꯀꯨꯟ ꯄꯤꯕꯁꯤꯐꯧ ꯆꯥꯕꯤꯌꯨ ꯌꯥꯕ ꯅꯠꯇꯦ꯫ ꯃꯅꯥ ꯄꯤꯛꯏꯒ ꯆꯥꯎꯏꯒ ꯍꯤꯗꯥꯛ ꯃꯅꯥ ꯌꯥꯝꯃꯤꯒ ꯌꯥꯝꯗꯦꯒ꯫
ꯑꯗꯨꯅꯤ꯫
ꯎꯝ ꯃꯅꯥ ꯃꯆꯦꯠ ꯑꯃꯝꯇ ꯍꯥꯞꯄꯑꯣꯅ꯫
ꯂꯨꯄꯥ ꯀꯨꯟ ꯍꯥꯏꯁꯦ ꯍꯧꯖꯤꯛ ꯃꯇꯝꯗꯤ ꯀꯩꯁꯨ ꯅꯠꯇ꯭ꯔꯦꯕ꯫ ꯀ꯭ ꯀ꯭ꯋꯥ ꯁꯣꯟꯗꯅ ꯑꯗꯨꯝ ꯍꯦꯟꯒꯠꯂꯛꯏ ꯑꯗꯣ ꯁ꯭ꯋꯥꯏꯗꯗꯤꯅꯦ ꯑꯁ__ ꯌꯥꯡꯈꯩ ꯆꯥꯝꯃꯒꯁꯦ ꯏꯔꯥꯏ ꯂꯥꯏꯅꯅꯤꯀꯣ ꯄꯤꯟꯅꯔꯤꯁꯦ꯫
ꯎꯝ꯫
ꯑꯗꯨꯝ ꯆꯥꯏꯏꯅꯦ ꯄꯩꯁꯥ ꯌꯥꯝ ꯄꯥꯏꯕꯖꯥꯠꯅꯤ ꯃꯤꯁꯤꯡꯁꯦ꯫
ꯑꯗꯨꯏꯗ ꯌꯣ ꯑꯗꯨ ꯃꯤꯁꯦ ꯅꯤꯁꯥꯁꯦ ꯆꯥꯅꯤꯡꯕꯅꯤꯅ꯫ ꯑꯗꯨꯝ ꯆꯥꯗꯤ ꯆꯥꯏꯑꯕ ꯁꯤꯠꯂꯦꯕ꯫
ꯑꯥ꯫
ꯑꯗꯨꯗ ꯈꯔ ꯈꯦꯠꯅꯔꯤꯁꯦ ꯑꯗꯥꯏꯒ ꯈꯦꯠꯅꯩꯁꯦ ꯁ꯭ꯋꯥꯏꯒ ꯈꯦꯠꯅꯔꯤꯁꯦ ꯄꯩꯁꯥꯗꯣ__ ꯑꯗꯣꯝꯗꯅ ꯒꯁ ꯂꯩꯅ ꯆꯥꯏꯑꯕ ꯁꯣꯝꯗꯅꯅꯦ꯫
ꯑꯥ꯫
ꯑꯃ ꯐꯪꯖꯗ꯭ꯔ ꯆꯛꯆꯥꯒꯤ ꯇꯥꯏꯞꯇ ꯈꯤꯇꯪ ꯍꯥꯏꯗꯤ__ ꯎꯝ ꯕꯔꯒꯦꯟ ꯇꯧꯕꯒꯤ ꯇꯥꯏꯞꯇ ꯇꯧꯔꯛꯑꯦꯕ ꯃꯃꯟ__ ꯈꯛꯅꯔꯒ ꯆꯥꯕꯒꯤ ꯇꯥꯏꯞꯇ꯫
ꯍꯣꯏꯕ ꯃꯣꯏꯅꯗꯤꯁꯨ ꯃꯣꯏꯁꯨ ꯂꯩꯇꯠꯇꯣꯏꯅꯤꯅꯤ ꯈꯈꯣꯏꯒꯨꯝꯕ ꯉꯥꯛꯛꯇ ꯉꯥꯏꯗꯣꯏꯅꯤꯅꯦ꯫ ꯆꯥꯗꯤ ꯆꯥꯅꯤꯡꯕ ꯅꯤꯁꯥ ꯀꯧꯕꯅꯤꯅꯀꯣ ꯆꯥꯕ ꯍꯧꯔꯣꯗꯤꯅꯦ__ ꯇꯣꯛꯄ ꯉꯝꯗꯦꯕ ꯅꯤꯁꯥ ꯆꯥꯕ ꯃꯤꯁꯤꯡꯁꯦ꯫
ꯑꯣꯅꯦ ꯁꯣꯠꯈꯤꯕ ꯃꯌꯥꯝꯁꯤꯅꯅꯦ ꯄꯩꯁꯥ ꯄꯤꯊꯣꯛꯑꯣ ꯑꯝꯇ ꯌꯥꯗꯕ꯫
ꯁꯛ ꯃꯥꯥꯏꯒꯤ ꯍꯦꯛ ꯌꯦꯡꯅ ꯍꯣꯠꯅꯕꯗꯅꯦ ꯀꯔꯕꯥꯔ ꯇꯧꯕꯁꯦ ꯍꯧꯖꯤꯛ__ ꯃꯇꯝꯁꯤꯗ ꯋꯥꯈ꯭ꯔꯖꯥꯠꯅꯤ ꯑꯩꯈꯣꯏꯁꯨꯅꯤꯀꯣ ꯑꯗꯨꯗ ꯄꯤꯗ꯭ꯔꯦꯗꯅ__ ꯄꯤꯗꯦꯅꯅꯤꯀꯣ ꯍꯦꯛꯇꯅꯦ ꯑꯃ ꯈꯠꯅꯕ ꯃꯁꯤꯡ ꯌꯥꯝ ꯈꯠꯅꯕ ꯇꯥꯔꯦ ꯑꯩꯈꯣꯏꯅ꯫ ꯄꯣꯠ ꯌꯣꯜꯂꯤꯁꯦ꯫
ꯍꯣꯏ ꯑꯁ ꯃꯤꯅꯒ ꯅꯨꯡꯁꯤꯈꯤꯗ꯭ꯔꯕ ꯖꯥꯠꯅꯦ꯫
ꯃꯥꯅꯦ ꯑꯗꯣ ꯄꯤꯗ꯭ꯔꯦ ꯁꯥꯎꯋꯤ ꯄꯤꯔꯦ__ ꯍꯧꯖꯤꯛ ꯅꯪꯁꯨ ꯉꯥꯏꯔꯦ ꯄꯤꯕꯗꯇ ꯄꯨꯊꯔꯛꯑꯒ ꯍꯧꯖꯤꯛ ꯑꯩꯈꯣꯏꯅ ꯑꯃ ꯄꯣꯠ ꯍꯥꯞꯄꯝꯗꯥꯏꯗꯗꯤ__ ꯁꯨꯃꯥꯏꯅ ꯄꯨꯔ ꯄꯨꯔꯒꯅꯦ ꯍꯥꯞꯄꯤꯁꯦ ꯑꯩꯁꯨꯅꯦ ꯄꯨꯃꯟꯗꯅꯅꯦ ꯃꯤꯗꯣ ꯈꯪꯅꯔꯛꯏꯅꯦ꯫ ꯄꯣꯠ ꯍꯥꯄꯝꯗꯥꯏ ꯈꯨꯗꯤꯡ ꯄꯩꯁꯥ ꯄꯨꯕ
ꯄꯩꯁꯥ ꯄꯣꯠ ꯂꯩꯒꯦ ꯄꯩꯁꯥꯗꯣ ꯈꯤꯇ ꯄꯤꯌꯨꯅ ꯍꯥꯏꯌꯨꯔꯗꯤ ꯃꯣꯏ ꯁꯥꯎꯋꯦ ꯑꯗꯨꯒ ꯃꯣꯏꯅ ꯄꯣꯠ__ ꯃꯣꯏꯅ ꯄꯣꯠ ꯁꯣꯠꯂꯝꯗꯥꯏꯗꯗꯤ ꯍꯔꯥꯎ ꯍꯔꯥꯎ ꯃꯁꯤꯗꯩꯁꯤꯗ ꯀꯗꯔ ꯐꯥꯗꯔ ꯇꯧꯔꯒ ꯂꯥꯛꯑꯦꯕ
ꯏꯁ ꯆꯨꯝꯒ꯭ꯔꯦ ꯑꯗꯨꯗꯤꯅꯦ ꯑꯗꯨꯏꯗꯤꯅꯦ ꯄꯩꯁꯥꯁꯦ ꯑꯥ ꯎꯝ ꯄꯣꯠ ꯂꯧꯒꯦ ꯄꯩꯁꯥ ꯄꯤꯌꯣ ꯍꯥꯏꯔꯣꯗꯤꯅꯦ ꯄꯣꯠ ꯂꯩꯕ ꯂꯥꯛꯇꯦ ꯑꯇꯣꯞꯄ ꯗꯨꯀꯥꯟꯗ ꯑꯃꯨꯛ ꯆꯠꯈꯤ
ꯃꯥꯅꯦ ꯄꯩꯁꯥ ꯂꯩꯔꯀꯥꯟꯗꯗꯤ ꯑꯩꯈꯣꯏꯗꯩ ꯂꯥꯛꯇꯦ ꯃꯤ
ꯂꯥꯛꯇꯦ ꯑ ꯄꯩꯁꯥ ꯌꯥꯎꯗ꯭ꯔꯦ ꯀ꯭ꯋꯥ ꯑꯝꯇ ꯆꯥꯒꯦ ꯒꯦ ꯍꯥꯏꯔ ꯀꯥꯟꯗ ꯂꯥꯛꯇꯣꯏꯅꯤꯀꯣ ꯑꯗꯨꯒ ꯄꯩꯁꯥ ꯃꯄ ꯃꯄꯨꯝ ꯃꯄꯨꯝ ꯄꯥꯏꯔꯒꯅꯦ ꯄꯩꯁꯥ ꯊꯥꯗꯔꯝꯗꯥꯏꯗꯅꯅꯦ ꯑꯥꯗ ꯑꯇꯣꯞꯄꯗ ꯑꯥ ꯅꯣꯏꯒꯤ ꯀꯩꯅꯣ ꯌꯥꯎꯕ ꯗꯨꯀꯥꯟꯁꯤꯡꯗꯨꯗꯀꯅꯦ ꯑꯁ ꯄꯩꯁꯥ ꯑꯇꯥꯡ ꯑꯇꯥꯡꯕꯁꯤꯡꯗꯨꯒ ꯆꯠꯂꯒ ꯆꯥꯔꯤ ꯄꯣꯅꯤꯀꯣ ꯅꯣꯏ ꯀ꯭ꯋꯥꯒꯁꯦ ꯅꯣꯏꯁꯨ ꯉꯥꯏꯔꯦ ꯌꯣꯟꯕꯅꯤ ꯅ
ꯃꯥꯅꯦ ꯃꯥꯅꯦ ꯑ ꯩꯈꯣꯏ ꯑꯩꯈꯣꯏꯗ ꯌꯥꯔꯅꯤꯅ ꯇꯧꯔꯤꯅꯦꯕ ꯃꯣꯏꯒꯤꯗꯣ
ꯑꯥ ꯑꯥ
ꯑꯗꯨꯒꯤ ꯑꯩꯁꯦ ꯈꯣꯏꯗꯧ ꯁꯥꯎꯅꯤꯡ ꯁꯥꯎꯅꯤꯡꯕ ꯅꯨꯃꯤꯠꯁꯦ ꯁꯨ ꯌꯥꯎꯒ꯭ꯔꯕ ꯖꯥꯠꯅꯤꯗ ꯀꯦꯝꯇꯒ ꯄꯤꯅꯤꯡꯗꯕ
ꯍꯣꯏ ꯑꯗꯣ ꯁꯥꯎꯅꯤꯡꯉꯦꯅ ꯀꯟꯊꯤ ꯀꯟꯅ ꯊꯣꯛꯎꯔꯁꯨꯅꯦ ꯑꯉꯥꯎꯕ ꯑꯃꯨꯛ ꯇꯥꯗꯣꯏꯕ ꯑꯥ ꯄꯣꯠ ꯌꯣꯜꯂꯤꯅꯦ ꯇꯧꯏꯁꯦ ꯑꯥ ꯃꯤꯉꯣꯟꯗ ꯑꯗꯨꯝ ꯑꯗꯨ ꯑꯗꯥ ꯇꯧꯅꯤ ꯈꯪꯗꯦ ꯑꯗꯨ ꯇꯧꯗꯦꯅꯅꯦ ꯑꯁ ꯐꯖꯕꯝ ꯂꯩꯄꯣꯠꯇꯦ
ꯃꯥꯅꯦ ꯑꯩꯈꯣꯏꯁꯨ ꯃꯉꯥ ꯇꯔꯥ ꯂꯨꯄꯥ ꯑꯃ ꯀꯩ ꯑꯃ ꯇꯣꯡꯅꯕꯅꯦ ꯍꯥꯏꯕ ꯌꯣꯜꯂꯤꯗꯣ ꯌꯥꯝ ꯇꯣꯡꯅ ꯂꯤꯁꯤꯡ ꯂꯤꯁꯤꯡ ꯍꯥꯏꯟ ꯇꯣꯡꯅꯕ ꯂꯥꯛ ꯇꯣꯡꯅꯕ ꯌꯣꯟꯕ ꯅꯠꯇꯕꯅꯤꯅ
ꯀꯌꯥꯕꯨ ꯇꯣꯡꯗꯣꯔꯤꯒꯦ ꯅꯣꯡꯃꯒꯤ ꯌꯥꯡꯈꯩ ꯆꯥꯝꯃꯩ ꯋꯥꯅꯦ
ꯃꯥꯅꯦ ꯃꯣꯏꯅ ꯆꯣꯞꯄꯤ ꯑꯗꯨꯃꯥꯏꯅ ꯑꯩꯈꯣꯏꯁꯨ ꯑꯗꯨꯝ ꯄꯩꯁꯥꯗꯣ ꯄꯥꯝꯕꯅꯤꯅ ꯑꯗꯨꯝ ꯆꯣꯞ ꯇꯥꯕꯅꯤ ꯅꯠꯇ꯭ꯔꯥ
ꯑꯗꯨꯅꯤ ꯑꯗꯨ ꯄꯩꯁꯥꯗꯣ ꯌꯥꯎꯗ꯭ꯔꯗꯤ ꯌꯥꯔꯤ ꯕ꯭ꯔꯣ ꯄꯩꯁꯥ ꯌꯥꯎꯗꯗꯅ ꯅꯠꯇ꯭ꯔꯣ ꯍꯧꯖꯤꯛꯈꯣꯏ ꯄꯣꯠ ꯍꯥꯞꯅꯤꯡꯉꯥꯏ ꯇꯧ ꯀꯥꯟꯗꯅ ꯂꯩꯔꯔꯣꯏ ꯃꯣꯏꯗ ꯍꯥꯏꯔꯒ ꯃꯣꯏꯅ ꯊꯤ__ ꯊꯕꯤꯗꯧꯁꯨ ꯅꯠꯇꯕ ꯌꯥꯗꯕꯅꯦ ꯑꯗꯨꯅꯅꯦ ꯃꯤꯅꯅꯦ ꯏꯝꯕꯥ ꯏꯝꯐꯥꯜꯗ ꯀꯩꯗ ꯍꯥꯏꯒꯠꯂꯒꯅꯦ ꯀꯔꯕꯥꯔ ꯇꯧꯔꯤꯕ ꯃꯤꯁꯤꯅꯅꯦ ꯍꯜꯂꯛꯎ ꯌꯥꯗ꯭ꯔꯤꯁꯦ ꯍꯥꯏꯗꯤ ꯅꯣꯡꯃꯒꯤ ꯌꯥꯡꯈꯩꯗ ꯆꯥꯝꯃꯗ ꯁꯤꯠꯂꯁꯨꯅꯦ ꯃꯤ ꯁꯣꯠꯅꯗ꯭ꯔꯕꯅꯤꯅ ꯃꯞ ꯄꯩꯁꯥꯗꯣ ꯁꯦꯟꯖꯥꯕꯝ ꯈꯪꯉꯦꯕ ꯑꯩꯈꯣꯏꯗꯤ ꯁꯣꯠꯄꯗꯗꯅꯦ ꯄꯩꯁꯥ ꯁꯦꯟꯖꯥꯕꯝ ꯈꯪ ꯄꯣꯠꯇꯦ
ꯑꯗꯨꯅꯦ ꯄꯩꯁꯥ ꯊꯧꯔꯨꯕ ꯑꯩꯈꯣꯏꯅ ꯑꯣꯏꯅ ꯂꯥꯜꯂꯦ ꯌꯥꯗ꯭ꯔꯦ ꯍꯧꯖꯤꯛꯇꯤ ꯃꯣꯏꯅ ꯍꯦꯟꯅ ꯆꯥꯎꯔꯦ
ꯇꯟꯗꯅ ꯄꯨꯕ ꯑꯗꯨꯝ ꯅꯪꯁꯨ ꯇꯣ ꯅꯣꯏ ꯁꯨꯃꯥꯏꯅꯅꯦ ꯑꯗꯨꯝ ꯄꯨꯗꯣꯏꯅꯤ ꯑꯩꯁꯨꯅꯤ ꯄꯣꯠ ꯑꯃ ꯍꯥꯞꯄꯝꯗꯥꯏ ꯍꯦꯛ ꯌꯧꯔꯕ ꯀꯥꯏꯗ ꯄꯩꯁꯥ__ ꯄꯩꯁꯥ ꯂꯩꯔꯤꯒꯦ ꯄꯨꯕꯝꯑꯅ ꯊꯤꯔꯤꯅꯤ ꯀꯅꯥꯗ ꯄꯩꯥ ꯂꯩꯒꯤꯒꯦ ꯀꯥꯏꯅ ꯊꯤꯕꯤꯕ ꯖꯥꯠ ꯅꯠꯇꯦ ꯑꯩꯈꯣꯏ ꯍꯧꯖꯤꯛ
ꯑꯗꯨꯅꯦ ꯈꯖꯤꯛ ꯈꯖꯤꯛ ꯅꯨꯡꯉꯥꯏꯔꯛꯀꯗ꯭ꯔꯥ ꯍꯥꯏꯔꯒ ꯈꯖꯤꯛ ꯈꯖꯤꯛ ꯁꯨꯝ ꯄꯨꯊ ꯁꯨꯝ ꯄꯨꯊ ꯒ꯭ꯌꯥꯟ ꯃꯦꯟ ꯑꯃ ꯇꯥꯗ꯭ꯔꯦ ꯀꯣꯛꯀ ꯉꯥꯎꯔꯦ ꯑꯉꯥꯡꯐꯧ ꯇꯨꯏꯁꯟꯒꯁꯦ ꯐꯖꯅ ꯆꯠꯍꯟ ꯉꯝꯗ꯭ꯔꯦꯕ ꯑꯩ
ꯑꯗꯨꯅꯤꯅꯦ ꯑꯁ ꯍꯧꯖꯤꯛ ꯃꯇꯝꯁꯤꯅꯅꯦ ꯇꯨꯏꯁꯟ ꯐꯤꯒꯁꯤꯅ ꯃꯔꯣꯜ ꯑꯃ ꯆꯥꯎꯋꯤꯕ ꯅꯣꯏ ꯑꯗꯨꯋꯥꯏꯗꯒꯗꯤ ꯀꯌꯥ ꯂꯧꯅꯕꯅꯣ ꯈꯪꯗꯦ ꯁ꯭ꯀꯨꯜꯒꯤ ꯐꯤ ꯄꯨ ꯊꯥꯡ ꯉꯝꯗ꯭ꯔꯤꯉꯩꯁꯤꯗꯅꯦ ꯇꯨꯏꯁꯟꯅꯤꯗꯣ ꯚꯦꯟ ꯕꯔꯥꯅꯤꯗꯣ
ꯎꯝ ꯑꯁ ꯆꯪꯒꯔꯦ ꯆꯪꯒꯔꯦ ꯀꯣꯛ ꯉꯥꯎꯋꯤ ꯇꯨꯏꯁꯟ ꯊꯥꯔꯤꯅꯦꯅ ꯇꯧꯌꯤꯖꯤꯁꯨꯅꯦ ꯌꯨꯝꯗ ꯂꯥꯛꯑꯒ ꯇꯧꯔꯗꯤ ꯂꯨꯄꯥ ꯂꯤꯁꯤꯡ ꯑꯍꯨꯝ ꯃꯔꯤ ꯂꯧꯅꯤꯌꯦ ꯑꯗꯨꯗ ꯃꯌꯨꯝꯗ ꯆꯠꯂꯗꯤ ꯂꯨꯄꯥ ꯂꯤꯁꯤꯡ ꯑꯃꯈꯛꯇꯪ ꯂꯧꯋꯦ ꯑꯩꯈꯣꯏꯒꯤꯗꯤ ꯃꯌꯨꯝꯗ ꯊꯥꯕꯗꯣ ꯑꯗꯨꯗꯣ ꯌꯨꯝꯗ ꯂꯥꯛꯄꯤꯌꯣꯅ ꯍꯥꯏꯒꯗꯕꯁꯨ ꯃꯊꯟꯇ ꯇꯥꯛꯍꯟꯒꯗꯕꯁꯨꯅꯦ ꯄꯩꯁꯥꯗꯣ ꯂꯤꯁꯤꯡ__ ꯂꯤꯁꯤꯡ ꯑꯍꯨꯝꯗꯣ ꯂꯩꯇꯗꯅ ꯑꯩꯁꯦ ꯃꯤ ꯃꯌꯨꯝꯗꯨꯗ ꯑꯉꯥꯡꯗꯣ ꯑꯗꯨꯝ ꯊꯥꯔꯕꯅꯦ
ꯍꯣꯏꯗ ꯀꯩꯁꯨ ꯀꯥꯏꯗꯦꯗ ꯑꯗꯨꯏꯗꯤꯅꯦ ꯃꯁꯥꯅ ꯐꯔꯗꯤꯅꯦ ꯑꯗꯨꯝ ꯐꯄꯣꯠꯅꯦ ꯆꯠꯇ꯭ꯔꯁꯨ ꯑꯩꯈꯣꯏꯁꯨ ꯊꯥꯏꯅ ꯌꯨꯝꯗ ꯀꯧꯔꯒ ꯀꯩꯁꯨ ꯇꯝꯃꯛꯇꯦ ꯄꯪꯆꯠꯇ ꯆꯠꯂ ꯑꯗꯨꯝ ꯄꯪꯇꯝ ꯇꯝꯃꯛꯑꯦ ꯃꯥꯏ ꯐꯖꯅꯤꯁꯦ ꯃꯣꯏ ꯏꯅꯥꯛꯈꯣꯟꯕꯩ ꯃꯇꯧ ꯇꯧ ꯉꯝꯄꯣꯠꯇꯦ
ꯎꯝ ꯍꯣꯏ ꯑꯗꯨꯗꯣ ꯅꯪ ꯑ ꯇ ꯍꯪꯕꯤꯌꯨ ꯍꯥꯏꯐꯦꯠ ꯍꯥꯏꯗꯤ ꯑꯩ ꯌꯥꯝ ꯀꯨꯏꯅ ꯑꯩ ꯃꯔꯨꯞ ꯐꯪꯒꯗꯕꯗꯤ ꯂꯩꯌꯦꯕ
ꯑꯥ ꯑꯥ
ꯎꯝ ꯈꯔ ꯋꯥꯠꯂꯤꯕ ꯊꯥ ꯃꯔꯤ ꯃꯉꯥ ꯋꯥꯠꯂꯤꯕ ꯑ ꯑꯩꯅ ꯂꯧꯗꯣꯏꯁꯦ ꯊꯥ ꯃꯔꯤ ꯃꯉꯥꯒꯤ ꯈꯛꯅꯤ ꯇ
ꯑꯣ ꯌꯥꯅꯤ ꯌꯥꯅꯤ ꯑꯩꯅꯦ ꯏꯆꯦꯗꯨꯗꯅꯦ ꯄꯥꯎꯗꯣ ꯍꯥꯏꯈ꯭ꯔꯒꯦ ꯑꯗꯨꯒꯅꯦ ꯑꯀꯨꯞꯄꯗꯣ ꯑꯃꯨꯛ ꯍꯌꯦꯡꯅꯦ ꯅꯣꯡꯉꯥꯟꯕꯒ ꯑꯩ ꯑꯗꯨꯝ ꯄꯥꯎ ꯄꯨꯗꯣꯔꯛꯑꯒꯦꯀꯣ
ꯑꯣ ꯍꯣ ꯍꯣꯏ ꯅꯪꯅ ꯌꯥꯔꯗꯤ ꯌꯥꯡꯈꯩ ꯁꯨꯍꯜꯂꯁꯨ ꯀꯩꯁꯨꯝ ꯀꯥꯏ ꯠꯇꯦ ꯑꯗꯨ ꯁꯨꯗ꯭ꯔꯒꯗꯤ ꯀꯨꯟꯊ꯭ꯔꯥ ꯅꯠꯇ꯭ꯔ ꯅꯤꯐꯨ ꯁꯤ ꯑꯅꯤꯃꯛꯁꯤꯗ ꯇꯧꯕꯤꯌꯣꯅ ꯑꯃꯝꯇ ꯍꯥꯏꯕꯤꯌꯨ꯫
ꯍꯣꯏ ꯍꯣꯏ ꯍꯣꯏ ꯑꯗꯨꯗꯤꯅꯦ ꯑꯩ ꯁꯣꯏꯗꯅꯅꯦ ꯄꯥꯎꯗꯣꯛ ꯍꯨꯇꯣꯔꯛꯑꯒꯦ ꯅꯪꯒꯤꯁꯨ ꯑꯊꯨꯕꯒꯤꯅꯤꯅ
ꯍꯣ ꯍꯣꯏ ꯑꯗꯨꯗꯤ ꯅꯪ ꯍꯌꯦꯡ ꯍꯪꯉꯒ ꯍꯥꯏꯔꯛꯑꯣꯀꯣ ꯎꯝ ꯎꯝ ꯊꯝꯃꯒꯦ ꯊꯝꯃꯒꯦ
ꯍꯣꯏ ꯊꯝꯃꯣ ꯊꯝꯃꯣ